ꯑꯥ ꯇꯥꯔꯦ ꯇꯥꯔꯦ
ꯑꯣ ꯅꯪꯒꯤꯁꯦ ꯍꯌꯦꯡꯒꯤ ꯃꯇꯥꯡꯗ ꯍꯪꯒꯦꯗꯅ ꯁꯣꯏꯗꯅ ꯇꯧꯔꯛꯄ ꯑꯣꯏꯔꯝꯃꯅꯤ ꯑꯩꯁꯨ ꯅꯪꯉꯣꯟꯗ ꯍꯪꯒꯦꯅ ꯇꯧꯔꯝꯕꯅꯦ ꯗꯥꯟꯁ ꯆꯞ ꯆꯥꯔꯦ ꯑꯩꯅ ꯇꯧꯒꯦꯅ ꯈꯟꯕꯒ ꯅꯪꯅ ꯇꯧꯔꯛꯄꯒ ꯗꯥꯟꯁ ꯆꯞ ꯆꯥꯔꯦ ꯑꯩꯁꯦ ꯆꯥꯛꯁꯦ ꯇꯣꯛꯑꯒ ꯅꯥꯉꯣꯟꯗꯥ ꯈ ꯍꯧꯖꯤ ꯆ ꯊ ꯍꯥꯏꯇꯥꯔꯦ ꯈꯔ ꯊꯦꯡꯗꯣꯛꯈ꯭ꯔꯦ ꯆꯥꯛꯁꯦ ꯉꯁꯥꯏ ꯁꯨ ꯍꯥꯏꯗꯤ ꯃꯔꯥꯡ ꯍꯌꯦꯡꯒꯤ ꯁꯤꯟꯕ ꯂꯥꯡꯕ ꯈꯔ ꯇꯧꯔꯤꯉꯩ ꯈꯣꯠꯂꯤꯉꯩꯗ ꯌꯨꯝꯒꯤ ꯃꯤꯁꯨ ꯂꯩ ꯐꯠꯇꯕ ꯆꯥꯛꯁꯦ ꯊꯣꯡꯕꯤꯅꯤꯉꯥꯏ ꯑꯗꯨꯗ ꯑꯩꯅ ꯏꯔꯨꯖꯕ ꯃꯥꯏꯊꯕ ꯂꯣꯏꯔꯒ ꯑꯩꯅ ꯊꯣꯡꯕ ꯊꯥꯛꯄ ꯍꯧꯕꯗꯗꯤ ꯊꯦꯡꯗꯨ ꯊꯦꯡꯉꯕ ꯑꯗꯨꯗ ꯆꯥꯛ ꯀꯩꯀꯩ ꯄꯨꯜꯂꯞ ꯇꯣꯛꯑꯣ ꯀꯥꯟꯁꯤꯗ ꯅꯪꯉꯣꯟꯗ ꯇꯧꯔꯛꯁꯤꯔꯅ ꯑꯩꯁꯦ ꯈꯜꯂꯝꯕꯅꯦ ꯅꯪꯅ ꯇꯧꯔꯛꯄꯒ ꯇꯥꯟ ꯆꯞ ꯆꯥꯔꯦ ꯌꯥꯔꯦ ꯀꯃꯥꯏꯅ ꯇꯧꯁꯤꯒꯦ ꯍꯌꯦꯡꯁꯦ
ꯑꯩꯁꯦ ꯁꯨꯃꯥꯏꯅ ꯇꯧꯒꯦ ꯇꯧꯅꯤ ꯍꯌꯦꯡꯁꯦ ꯑꯩ ꯅꯉꯣꯟꯗ ꯐꯣꯟꯁꯦ ꯇꯧꯔꯛꯑꯒꯦ ꯑꯩ ꯂꯥꯛꯑꯝꯗꯦꯀꯥꯟꯗꯣ ꯑꯗꯨꯗꯨꯒ ꯅꯪꯅꯥꯛꯇ ꯂꯥꯛꯑꯒꯥꯟ ꯅꯣꯏꯗꯣ ꯑꯩꯅ ꯂꯣꯏꯁꯤꯟꯕꯗꯣ ꯄꯨꯜꯂꯞ ꯂꯣꯏꯁꯤꯟꯃꯤꯟꯅꯔꯁꯦꯕ ꯍꯥꯏꯗꯤ ꯑꯩꯗꯤ ꯏꯇꯣꯝꯇ ꯂꯣꯏꯁꯤꯟꯕ ꯍꯥꯏꯗꯣ ꯍꯣꯏ ꯐꯤꯔꯣꯜ ꯀꯩ ꯀꯩꯀꯥꯗꯨꯕꯨꯗꯤ ꯏꯇꯣꯝꯇ ꯁꯦꯠꯆꯕ ꯈꯣꯠꯄꯗꯣ ꯑꯗꯨꯒꯨꯝꯕꯗꯨꯕꯨꯗꯤ ꯑꯩ ꯉꯝꯈꯤꯅꯤ ꯑꯗꯣ ꯍꯥꯏꯗꯤ ꯀꯦꯕ ꯈꯣꯠꯄꯗꯣ ꯑꯗꯨꯗꯨꯏꯅꯦꯕ ꯑꯩꯅ ꯃꯊꯥ ꯁꯥꯏꯔꯤꯁꯤꯅ ꯑꯩꯗꯣ ꯀꯦꯕ ꯈꯣꯠꯄꯗꯨꯗꯤ ꯄꯥꯛꯅ ꯍꯩꯖꯕꯅꯤꯅ ꯅꯪꯒꯤꯗ ꯂꯥꯛꯑꯒ ꯅꯪꯒ ꯂꯣꯏꯁꯤꯟꯃꯤꯟꯅꯔꯛꯑꯒ ꯅꯪꯉꯣꯟꯗ ꯀꯕꯛ ꯁꯕꯛ ꯀꯦꯍꯟꯒꯦꯅ ꯈꯟꯕ ꯑꯗꯨꯒꯤꯅꯦꯕ ꯑꯩꯅ ꯅꯪꯉꯣꯟꯗ ꯐꯣꯟ ꯇꯧꯔꯛꯏꯁꯦ ꯑꯗꯣ ꯅꯪ ꯌꯥꯗꯣꯏ ꯅꯠꯇ꯭ꯔꯣ ꯍꯥꯏꯗꯤ ꯅꯪ ꯑꯩ ꯈꯛꯇꯪ ꯂꯩ ꯍꯥꯏꯗꯤ ꯑꯩ ꯈꯛꯇꯪ ꯂꯥꯛꯑꯒ ꯏꯕꯥꯅꯤ ꯈꯛ ꯆꯠꯃꯤꯟꯅꯅꯤ ꯍꯥꯏꯕ ꯅꯠꯇꯦ ꯑꯗꯨ ꯍꯥꯏꯕ ꯑꯣꯏꯗꯤ ꯐꯕ ꯑꯗꯨꯁꯨ ꯅ ꯕꯅꯤꯅ ꯑꯩꯈꯣꯏ ꯄꯨꯜꯂꯞ ꯑꯣꯏꯅ ꯆꯠꯃꯤꯟꯅꯗꯧꯕ ꯑꯣꯏꯕꯅꯤꯅ ꯃꯣꯏꯁꯨ ꯀꯦꯕꯤꯌꯣ ꯈꯣꯠꯄꯤꯌꯣꯗꯤ ꯀꯕꯛ ꯀꯕꯛ ꯅꯪꯉꯣꯟꯗ ꯀꯦꯕꯤꯌꯣ ꯈꯣꯠꯄꯤꯌꯣꯗꯤ ꯏꯁꯣꯏ ꯍꯥꯏꯔꯛꯀꯅꯤꯗꯅ ꯑꯗꯨꯗꯨꯅ ꯅꯪꯗꯣ ꯌꯥꯗꯣꯔꯤꯕ꯭ꯔꯥ ꯍꯥꯏꯅ ꯑꯩꯁꯦ ꯍꯪꯉꯛꯏꯅꯦ
ꯌꯥꯏꯌꯦꯦ ꯌꯥꯏꯌꯦ ꯀꯦꯕꯤꯕꯒꯤꯗꯤ ꯌꯥꯏꯑ ꯍꯩꯁꯦ ꯑꯇꯣꯞꯄ ꯀꯩꯅꯣꯁꯨ ꯀꯦꯕꯤꯌꯣꯅꯗꯤ ꯍꯥꯏꯔꯝꯕꯅꯦ ꯑꯗꯣ ꯍꯌꯦꯡꯁꯦ ꯑꯗꯨꯝ ꯌꯦꯡꯉꯁꯦ ꯀꯦꯕ ꯍꯩꯔꯨꯔꯕꯅꯤꯅꯀꯣ ꯅꯇꯥꯁꯦ ꯑꯗꯨꯗꯨꯅ ꯑꯗꯨꯝ ꯌꯦꯡꯉꯁꯦ ꯑꯗꯩꯗꯤ ꯈꯔ ꯑꯗꯨꯝ ꯍꯥꯏꯗꯤꯦ ꯍꯥꯏꯁꯦ ꯀꯨꯏꯅ ꯆꯪꯉꯤꯗꯅ ꯑꯗꯨꯝ ꯑꯩꯅꯒ ꯍꯥꯏꯗꯤ ꯌꯥꯝ ꯀꯥ ꯍꯦꯟꯅ ꯀꯩꯅꯣ ꯇꯧꯕ ꯑꯣꯏꯗꯕꯅꯤꯅ ꯑꯩꯗꯤ ꯀꯦꯕ ꯈꯣꯠꯄꯁꯦ ꯌꯥꯝ ꯇꯞꯄꯦꯕ ꯅꯪꯁꯨ ꯈꯪꯉꯤꯗꯨꯅꯦ ꯑꯩꯅ ꯀꯦꯕꯁꯦ ꯄꯨꯡ ꯑꯗꯨꯝ ꯑꯃ ꯑꯗꯨꯝ ꯍꯦꯜꯂꯦꯕ ꯇꯞꯅ ꯇꯞꯅ ꯃꯉꯣꯟꯅ ꯃꯉꯣꯟꯅ ꯀꯦꯔꯤꯉꯩꯗ ꯐꯖꯅꯕ ꯍꯣꯠꯅꯕꯗ ꯀꯣ ꯍꯥꯏꯗꯤ ꯀꯦꯅꯦꯅ ꯀꯦꯔꯗꯤ ꯑꯩꯅ ꯁꯨꯝ ꯅꯪꯁꯦ ꯀꯦꯕꯤꯔꯦ ꯈꯜꯂꯣ ꯁꯨꯝ ꯀꯦꯔꯒ ꯅꯪꯅ ꯄꯥꯝꯖꯗ꯭ꯔꯗꯤ ꯐꯖꯗ꯭ꯔꯗꯤꯅ ꯁꯨꯝꯕꯇ ꯈꯟꯕꯗꯅꯦ ꯑꯩꯁꯦ ꯀꯗꯥꯥꯏꯗ ꯀꯔꯤ ꯇꯧꯔꯤ ꯈꯣꯠꯂꯤꯅ ꯃꯣꯟꯅ ꯃꯣꯟꯅ ꯇꯧꯕꯗꯅꯦ ꯑꯗꯨꯝ ꯑꯩꯁꯦ ꯍꯦꯛꯇ ꯊꯦꯡꯉꯦꯕ ꯑꯗꯨꯗꯨꯅ ꯍꯌꯦꯡꯁꯦ ꯑꯩꯈꯣꯏꯁꯦ ꯈꯔ ꯉꯟꯅ ꯇꯧꯔꯁꯦ ꯑꯗꯩꯗꯤ ꯍꯥꯏꯗꯤ ꯊꯥꯕꯜꯗꯨꯁꯨ ꯄꯨꯡ ꯅꯤꯄꯥꯥꯟ ꯅꯤꯄꯥꯜ ꯃꯈꯥꯏꯗ ꯑꯗꯨꯝ ꯍꯧꯅꯤꯅ ꯃꯣꯏꯅ ꯍꯥꯏꯔꯕꯅꯤꯅ ꯑꯗꯨꯝ ꯑꯩꯈꯣꯏꯅ ꯃꯥꯡꯖꯧꯅꯅ ꯍꯥꯏꯗꯤ ꯍꯧꯖꯤꯛꯇꯤ ꯍꯧꯖꯤꯛꯀꯤꯗꯤ ꯀꯩꯅꯣꯁꯨ ꯇꯧꯕ ꯌꯥꯗꯦꯗꯅ ꯊꯥꯕꯜꯁꯦ ꯌꯥꯝ ꯊꯦꯡꯅ ꯈꯣꯠꯅ ꯆꯣꯡꯕꯁꯨ ꯁꯨ ꯌꯥꯗꯦ ꯈꯣꯠꯇꯦꯅ ꯇꯧꯔꯕꯅꯤꯅ ꯍꯥꯏꯗꯤ ꯆꯣꯡꯉꯦ ꯆꯣꯡꯉꯗꯤ ꯈꯔ ꯀꯨꯏꯅ ꯆꯣꯡꯍꯧꯕꯅ ꯐꯩꯗꯅ ꯃꯣꯏꯅ ꯄꯨꯡ ꯑꯃꯗ ꯂꯣꯏꯁꯤꯜꯂꯣꯁꯨ ꯍꯥꯏꯔꯁꯨ ꯑꯩꯈꯣꯏꯅ ꯍꯥꯏꯗꯤ ꯊꯦꯡꯅ ꯑꯩꯈꯣꯏ ꯑꯩꯈꯣꯏ ꯂꯩꯁꯥꯕꯤꯈꯩꯒꯤ ꯈꯨꯠꯇ ꯂꯩꯔꯦꯗꯅ ꯑꯩꯈꯣꯏꯅ ꯀꯔꯥꯏꯗꯒꯤ ꯄꯨꯡ ꯃꯥꯄꯟ ꯃꯈꯥꯏ ꯁ꯭ꯋꯥꯏꯗꯒ ꯊꯣꯛꯑꯗꯤ ꯑꯗꯨꯝ ꯑꯩꯈꯣꯏꯅ ꯍꯧꯗꯣꯛꯇ꯭ꯔꯗꯤ ꯀꯅꯥꯅ ꯍꯧꯗꯣꯛꯀꯅꯤ ꯂꯩꯔꯤ ꯃꯤ ꯃꯌꯥꯝꯁꯤꯡꯗꯨꯗꯤ ꯍꯥꯏꯗꯤ ꯑꯇꯣꯞꯄ ꯂꯩꯁꯥꯕꯤ ꯂꯩꯔꯤ ꯃꯌꯥꯝꯁꯤꯡꯗꯨꯗꯤ ꯃꯣꯏꯗꯤ ꯃꯣꯏꯒꯤ ꯀꯦꯅꯕ ꯈꯣꯠꯅꯕ ꯃꯤ ꯃꯌꯥꯝ ꯀꯧꯔ ꯈꯣꯠꯂꯒ ꯀꯦꯍꯟꯕꯅꯤꯗꯣ ꯑꯗꯣ ꯑꯩꯒꯤꯗꯤ ꯑꯃꯨꯛ ꯑꯩꯅ ꯍꯩꯔꯕꯅꯤꯅ ꯑꯩꯅ ꯏꯁꯥꯅ ꯑꯗꯨꯝ ꯀꯦꯕ ꯈꯣꯠꯄꯁꯤꯗꯤ ꯑꯗꯨꯝ ꯐꯖꯅ ꯍꯩꯔꯕꯅꯤꯅ ꯅꯪꯗꯨꯃ ꯑꯩꯅ ꯍꯥꯟꯅ ꯃꯥꯡꯖꯧꯅꯅ ꯅꯪꯗꯨꯃ ꯍꯥꯟꯅ ꯀꯦꯊꯣꯛꯄꯤꯔꯒꯦ ꯏꯁꯥꯒꯤ ꯀꯦꯕꯕꯨꯗꯤ ꯀꯨꯏꯗꯦꯕ ꯃꯤꯒꯤ ꯀꯦꯕꯅꯦꯕ ꯑꯩꯅ ꯌꯥꯝ ꯀꯨꯏꯔꯤꯁꯦ ꯑꯗꯨꯗꯨꯅ ꯅꯪꯒꯤ ꯍꯥꯟꯅ ꯀꯦꯕꯤꯔꯒꯦ ꯑꯗꯨꯗꯨꯒ ꯀꯩꯅꯣꯁꯨ ꯀꯦꯕꯤꯌꯣꯅ ꯍꯥꯏꯕꯅꯦ ꯑꯗꯨꯒꯤꯗꯨꯁꯨ ꯑꯩꯅ ꯀꯦꯕꯤꯔꯅꯤ ꯃꯤ ꯀꯦꯕꯁꯦ ꯀꯨꯏꯕꯅꯤꯅ ꯃꯥꯡꯖꯧꯅꯅ ꯅꯪꯁꯨ ꯍꯥꯏꯗꯤ ꯊꯕꯛ ꯏꯪꯈꯥꯡ ꯀꯩꯀꯩ ꯂꯣꯏꯔꯒ ꯆꯥꯕ ꯊꯛꯄ ꯐꯖꯅ ꯂꯣꯏꯔ ꯃꯇꯨꯡꯗꯨꯗ ꯉꯟꯅ ꯂꯥꯛꯑꯣ ꯑꯗꯨꯗꯨꯒ ꯀꯦꯅꯕ ꯀꯩꯀꯩ ꯇꯧꯔꯁꯦ ꯅꯪ ꯍꯌꯦꯡꯁꯦ ꯄꯨꯡ ꯀꯌꯥ ꯑꯗꯨꯋꯥꯏꯗ ꯀꯦꯅ ꯍꯥꯏꯔꯤꯅꯣ
ꯑꯩꯁꯦ ꯂꯥꯛꯄꯁꯦ ꯑꯩ ꯑꯗꯨꯝ ꯉꯟꯅ ꯂꯥꯛꯀꯦꯕ ꯑꯩꯅ ꯍꯥꯏꯗꯤ ꯑꯗꯨꯝ ꯂꯩꯗꯅ ꯉꯟꯅ ꯂꯥꯛꯄ ꯍꯥꯏꯁꯦ ꯀꯩꯁꯨ ꯌꯥꯝ ꯉꯟꯅꯕꯨꯗꯤ ꯂꯥꯛꯑꯣꯏ ꯆꯥꯛꯆꯥ ꯇꯣꯛꯑꯒ ꯑꯗꯨꯝ ꯄꯨꯡ ꯑꯍꯨꯝ ꯃꯔꯤ ꯑꯁ꯭ꯋꯥꯏꯗꯒꯤ ꯑꯗꯨꯝ ꯂꯥꯛꯑꯁꯨ ꯌꯥꯏꯑꯕ ꯅꯠꯇ꯭ꯔꯒ ꯄꯨꯡ ꯇꯔꯦꯠ ꯑꯗꯨꯋꯥꯏꯗꯔ ꯀꯩꯅꯣ ꯂꯥꯛꯑꯒꯦ ꯆꯥꯛꯆꯥ ꯇꯣꯛꯑꯒ ꯑꯗꯨꯝ ꯂꯥꯛꯀꯦꯕ ꯂꯥꯛꯄꯕꯨꯗꯤ ꯆꯥꯛꯆꯥꯔꯒ ꯂꯥꯛꯑꯒ ꯑꯗꯨꯒ ꯑꯩꯗꯣ ꯑꯗꯨꯝ ꯂꯥꯛꯑꯒ ꯏꯕꯥꯅꯤ ꯂꯣꯏꯁꯤꯟꯕꯗꯣ ꯅ ꯅꯪꯕꯨꯗꯤ ꯅꯪꯅ ꯁꯥꯕꯨꯗꯤ ꯀꯦꯕꯗꯨꯗꯤ ꯀꯣꯟꯅ ꯑꯗꯨꯝ ꯀꯦꯖꯔꯁꯨ ꯌꯥꯕꯅꯤꯅ ꯑꯩꯈꯣꯏ ꯍꯥꯟꯅ ꯀꯦꯔꯣꯕ ꯑꯩꯈꯣꯏ ꯍꯥꯟꯅ ꯀꯦꯕ ꯍꯥꯏꯁꯦ ꯃꯣꯏ ꯑꯅꯤ ꯍꯥꯟꯅ ꯀꯦꯕꯤꯔꯣ ꯑꯗꯨꯗꯨꯒ ꯃꯣꯏ ꯑꯅꯤ ꯂꯣꯏꯔꯒꯩ ꯑꯗꯨꯝ ꯀꯦꯕꯤꯔꯣꯕ ꯑꯗꯨꯃꯥꯏꯅ ꯑꯣꯏꯅ ꯇꯧꯁꯦꯕ ꯍꯥꯏꯗꯤ ꯃꯔꯛꯇ ꯑꯗꯨꯝ ꯅꯐꯧꯕꯅ ꯐꯩꯌꯦꯕ ꯑꯩ ꯀꯩꯁꯨ ꯌꯥꯝ ꯃꯌꯥꯝ ꯀꯦꯕꯗꯨꯗꯤ ꯄꯥꯝꯗꯦꯕ ꯑꯩꯁꯨ ꯑꯗꯨꯏꯅꯤ
ꯌꯥꯏꯌꯦ ꯌꯥꯏꯌꯦ ꯅꯪꯗꯤ ꯍꯥꯏꯗꯤ ꯃꯌꯥꯝ ꯀꯦꯁꯟꯕꯗꯣ ꯅꯪꯉꯣꯟꯗ ꯐꯖꯗꯦꯕ ꯑꯗꯨꯗꯨꯅ ꯅꯪꯒꯤꯗꯤ ꯑꯩꯅ ꯈꯪꯅ ꯑꯗꯨꯝ ꯆꯝꯂꯞꯅ ꯀꯦꯕꯤꯒꯦ ꯑꯩꯅ ꯃꯃꯥꯡꯗꯁꯨ ꯅꯪꯒꯤ ꯅꯪ ꯆꯥꯛꯀꯧꯕ ꯆꯠꯄꯗ ꯑꯩꯅ ꯃꯃꯥꯡꯗꯁꯨ ꯅꯪ ꯀꯦꯕꯤꯔꯤꯗꯨꯗꯤ ꯆꯝꯂꯞꯅ ꯑꯗꯨ ꯑꯗꯨꯒꯤ ꯈꯨꯀꯦꯗꯣ ꯅꯪ ꯄꯥꯝꯖꯕ ꯅꯠꯇ꯭ꯔꯣ ꯑꯗꯨꯃꯥꯏꯅ ꯑꯗꯨꯝ ꯑꯩꯅ ꯅꯪꯒꯤꯗꯤ ꯆꯝꯂꯞꯅ ꯀꯦꯕꯤꯔꯒꯦ ꯍꯥꯏꯗꯤ ꯃꯕꯥꯅꯤꯀꯤꯗꯨꯗꯤ ꯑꯗꯨꯝ ꯍꯥꯏꯗꯤ ꯐꯖꯅ ꯐꯨꯜꯗ ꯀꯦꯗꯕ ꯌꯥꯔꯣꯏꯕ ꯅꯪꯅ ꯑꯃꯨꯛ ꯃꯌꯥꯝ ꯀꯦꯁꯟꯕꯗꯣ ꯅꯪꯅ ꯄꯥꯝꯗ꯭ꯔꯕꯅꯤꯅ ꯑꯗꯣ ꯃꯕꯥꯅꯤꯀꯤꯗꯤ ꯑꯗꯨꯝ ꯑꯩꯅ ꯌꯥꯅꯕ ꯑꯗꯨꯝ ꯍꯥꯏꯗꯤ ꯅꯪꯗꯤ ꯀꯨꯏꯔꯣꯏꯗꯅ ꯅꯪꯁꯨ ꯀꯨꯏꯔꯔꯣꯏ ꯑꯩꯁꯨ ꯀꯨꯏꯔꯔꯣꯏ ꯃꯕꯥꯅꯤꯅꯦꯕ ꯌꯥꯝ ꯀꯨꯏꯗꯣꯏꯁꯦ ꯑꯩꯅꯒ ꯈꯔ ꯀꯨꯏꯒꯟꯕꯅꯤꯅ ꯃꯕꯥꯅꯤꯛꯇꯣ ꯑꯩꯅ ꯅꯪ ꯄꯨꯡ ꯑꯍꯨꯝ ꯁ꯭ꯋꯥꯏꯗ ꯂꯥꯛꯀꯦꯅ ꯍꯥꯏ ꯇꯥꯔꯗꯤ ꯑꯩꯗꯣ ꯁꯨꯃꯥꯏ ꯇꯧꯔꯒꯦ ꯆꯥꯛ ꯆꯥꯛꯁꯦ ꯑꯩꯁꯦ ꯑꯗꯨꯝ ꯍꯥꯏꯗꯤ ꯑꯩꯈꯣꯏꯒꯤꯗꯤ ꯆꯥꯛꯁꯦ ꯊꯦꯡꯗꯤ ꯊꯦꯡꯒꯟꯕꯅꯦꯕ ꯑꯗꯨꯝ ꯍꯥꯏꯗꯤ ꯄꯨꯡ ꯍꯦꯛꯇ ꯕꯥꯔꯣ ꯁ꯭ꯋꯥꯏ ꯇꯥꯒꯜꯂꯦꯕ ꯑꯩꯈꯣꯏꯒꯤꯗꯤ ꯗꯨꯀꯥꯟꯁꯨ ꯐꯝꯕꯅꯤꯅ ꯑꯗꯨꯗꯨꯅ ꯑꯩꯁꯦ ꯁꯨꯃꯥꯏꯅ ꯇꯧꯔꯒꯦ ꯆꯥꯛꯁꯦ ꯍꯌꯦꯡꯁꯦ ꯄꯨꯡ ꯕꯥꯔꯣ ꯁ꯭ꯋꯥꯏꯁꯤꯗ ꯆꯥꯊꯣꯛꯑꯒꯦ ꯍꯥꯏꯗꯤ ꯆꯥꯛ ꯆꯥ ꯇꯣꯛꯄꯒ ꯑꯗꯨꯃꯥꯏꯅ ꯍꯥꯏꯗꯤ ꯀꯦꯅꯕ ꯈꯣꯠꯅꯕꯒꯤ ꯂꯥꯡꯕꯗꯣ ꯑꯩꯁꯨ ꯋꯥꯅꯦꯕ ꯍꯥꯏꯗꯤ ꯏꯁꯥꯁꯤꯅ ꯈꯔꯒ ꯁꯣꯟꯕꯅꯤꯅ ꯑꯩꯁꯦ ꯑꯗꯨꯗꯨꯅ ꯑꯩꯁꯦ ꯁꯨꯃꯥꯏꯅ ꯇꯧꯔꯒꯦ ꯄꯨꯡꯁꯦ ꯕꯥꯔꯣ ꯁ꯭ꯋꯥꯏꯁꯤꯗ ꯑꯗꯨꯝ ꯆꯥꯛꯁꯦ ꯇꯣꯛꯑꯕ ꯀꯥꯟꯁꯤꯗ ꯃꯣꯏꯗꯣ ꯄꯨꯡ ꯑꯗꯨꯝ ꯍꯥꯏꯗꯤ ꯁꯤ ꯑꯅꯤ ꯅꯠꯇ꯭ꯔꯁꯨ ꯄꯨꯡ ꯑꯃ ꯃꯈꯥꯏ ꯁ꯭ꯋꯥꯏꯁꯤꯗ ꯑꯃ ꯍꯥꯟꯅ ꯂꯥꯛꯑꯣꯅ ꯍꯥꯏꯔꯕ ꯑꯗꯨꯗꯣ ꯂꯥꯛꯑꯣꯅ ꯍꯥꯏꯔꯒ ꯃꯕꯥꯅꯤꯁꯦ ꯀꯦꯕꯁꯦ ꯄꯨꯡ ꯑꯗꯨꯝ ꯍꯥꯏꯗꯤ ꯅꯪ ꯅꯪꯅ ꯑꯍꯨꯝꯗ ꯂꯥꯛꯑꯁꯨꯀꯣ ꯃꯕꯥꯅꯤꯁꯦ ꯄꯨꯡ ꯃꯔꯤꯐꯥꯎ ꯃꯅꯨꯡꯁꯤꯗ ꯑꯗꯨꯝ ꯂꯣꯏꯈ꯭ꯔꯀꯥꯟꯗ ꯍꯥꯏꯗꯤ ꯅꯪꯒ ꯑꯩꯒꯗꯤ ꯀꯨꯏꯔꯣꯏꯗꯕꯅꯤꯅ ꯑꯗꯨꯝ ꯌꯥꯗꯧꯕ ꯃꯥꯜꯂꯦ ꯑꯩꯒꯤ ꯋꯥꯈꯜꯗꯗꯤ ꯍꯥꯏꯗꯤ ꯑꯩꯈꯣꯏ ꯅꯨꯄꯤꯗꯤ ꯄꯨꯡꯁꯦ ꯑꯩꯅ ꯄꯨꯡ ꯑꯃ ꯐꯪ ꯐꯥꯅꯤ ꯑꯃꯗ ꯀꯦꯕꯗ ꯄꯨꯡ ꯑꯃ ꯐꯥꯅꯤ ꯍꯥꯏꯕꯁꯦ ꯌꯥꯗꯦꯕ ꯑꯩꯈꯣꯏ ꯅꯨꯄꯤꯒꯤꯗꯤ ꯁꯨꯃꯥꯏꯅ ꯑꯃꯗ ꯑꯃꯗ ꯁꯝ ꯑꯃꯨꯛ ꯁꯦꯝꯃꯤꯉꯩ ꯁꯥꯔꯤ ꯑꯃꯨꯛ ꯐꯤꯃꯩ ꯏꯁꯒꯤꯒꯤ ꯏꯁꯇꯤꯁꯨ ꯑꯃꯨꯛ ꯇꯛꯇ ꯌꯥꯔꯣꯏ ꯑꯗꯨꯗꯨꯅꯅꯦ ꯁꯤꯟꯕꯒ ꯂꯥꯡꯕꯒ ꯈꯨꯖꯤꯟ ꯁꯦꯝꯕꯒ ꯈꯣꯠꯄꯒ ꯑꯩꯈꯣꯏ ꯅꯨꯄꯤꯗꯤ ꯌꯥꯗꯦꯕ ꯈꯪꯕ꯭ꯔꯥ ꯑꯗꯨꯗꯨꯅ ꯍꯥꯏꯗꯤ ꯑꯝꯇ ꯊꯦꯡ ꯉꯟꯅ ꯊꯣꯛꯁꯤ ꯍꯥꯏꯁꯨ ꯑꯗꯨꯝ ꯊꯦꯡꯅ ꯑꯗꯨꯝ ꯍꯦꯛ ꯇ ꯇꯥꯏꯌꯦꯕ ꯑꯗꯨꯗꯤ ꯇꯧꯔꯣꯏꯁꯤꯀꯣ ꯑꯗꯨꯗꯨꯅ ꯅꯪꯁꯨ ꯄꯨꯡ ꯃꯔꯤ ꯁ꯭ꯋꯥꯏꯁꯤꯗ ꯍꯥꯏꯗꯤ ꯆꯥꯛ ꯆꯥꯛꯇꯣ ꯅꯪꯁꯨꯅꯦ ꯍꯌꯦꯡꯗꯤ ꯉ ꯇꯥꯑꯅ ꯆꯥꯊꯣꯛꯑꯣ ꯑꯗꯨꯗꯨꯒ ꯍꯥꯏꯗꯤ ꯄꯣꯊꯥꯔ ꯈꯣꯠꯂꯒ ꯑꯗꯨꯃꯥꯏꯅ ꯂꯥꯛꯅꯕ ꯍꯣꯠꯅꯧꯕꯀꯣ
ꯎꯝ ꯌꯥꯏꯌꯦ ꯑꯗꯨꯕꯨꯗꯤ ꯑꯣ ꯑꯗꯨꯝ ꯉꯟꯅ ꯑꯗꯨꯝ ꯂꯥꯛꯑꯒꯦ ꯉꯟꯅ ꯂꯥꯛꯑꯒ ꯑꯗꯨꯃꯥꯏꯅ ꯇꯧꯔꯁꯦ ꯑꯗꯨ ꯑꯣꯏꯔꯒꯗꯤ ꯌꯥꯏꯌꯦ ꯑꯗꯣ ꯃꯣꯏꯕꯥꯅꯤꯁꯦ ꯃꯣꯏꯕꯥꯅꯤꯅ ꯀꯃꯥꯏꯅ ꯇꯧꯗꯣꯏꯅꯣ ꯑꯩ ꯑꯩ ꯍꯥꯟꯅ ꯂꯥꯛꯀꯗꯣꯏꯖꯥꯠꯂꯥ ꯅꯠꯇ꯭ꯔꯒ ꯃꯣꯏꯗꯤ ꯃꯣꯏ ꯑꯅꯤꯗꯨ ꯀꯣꯟꯅ ꯂ ꯂꯥꯛꯇꯣꯏꯔꯥ ꯅꯠꯇ꯭ꯔꯒ ꯉꯟꯅ ꯂꯥꯛꯇꯣꯏꯖꯥꯠꯂ ꯑꯩꯉꯣꯟꯗꯗꯤ ꯄꯥꯎꯗꯣ ꯀꯩꯝ ꯐꯥꯎꯔꯛꯇꯦꯕ ꯃꯣꯏꯕꯥꯅꯤꯗꯣ ꯅꯪꯉꯣꯟꯗ ꯍꯥꯏꯔꯛꯄ꯭ꯔꯥ ꯍꯥꯏꯅꯅꯦ ꯂꯥꯛꯄꯗ ꯃꯣꯏꯕꯥꯅꯤ ꯂꯥꯛꯄꯗ ꯑꯩ ꯌꯥꯎꯔꯛꯑꯒꯁꯨ ꯌꯥꯏꯑꯕ ꯑꯗꯨꯝ ꯑꯩꯈꯣꯏ ꯑꯍꯨꯝ ꯄꯨꯂꯞ ꯂꯥꯡꯃꯤꯟꯅꯔꯁꯨ ꯌꯥꯕꯨꯗꯤ ꯌꯥꯏꯑꯕ ꯑꯗꯩꯗ ꯑꯩꯅ ꯑꯃꯨꯛ ꯍꯥꯏꯗꯤ ꯈꯤꯇꯪ ꯊꯦꯡꯂꯞꯅ ꯂꯥꯡꯅꯤꯡꯕ ꯍꯥꯏꯇꯥꯔꯦ ꯑꯗꯨꯗꯨꯏꯅꯦꯕ ꯃꯤꯗꯣ ꯃꯌꯥꯝ ꯑꯃ ꯖꯧ ꯖꯥ ꯖꯧꯖꯥ ꯇꯧꯔꯒꯁꯨ ꯂꯩꯗꯣꯏꯅꯤ ꯅꯣꯏ ꯌꯨꯝꯗꯨꯗ ꯑꯩꯅ ꯍꯥꯏꯔꯤꯁꯦ ꯃꯤꯗꯣ ꯉꯟꯅ ꯑꯩꯈꯣꯏꯁꯨ ꯉꯟꯅ ꯂꯥꯛꯑꯒꯗꯤ ꯂꯥꯡꯕ ꯍꯥꯏꯁꯤꯗꯤ ꯑꯗꯨꯝ ꯃꯁꯥꯅ ꯇꯥꯗꯣꯏꯅꯤꯗꯅ ꯑꯗꯨꯗꯨꯅ ꯑꯩꯅ ꯈꯔ ꯊꯦꯡꯂꯞ ꯂꯥꯛꯁꯦꯔꯥ ꯍꯥꯏꯅ ꯈꯟꯕꯅꯦꯕ ꯃꯣꯏꯕꯥꯅꯤ ꯉꯟꯅ ꯂꯥꯛꯑꯒꯁꯨ ꯉꯟꯅ ꯂꯥꯛꯆꯔꯦ ꯑꯗꯣ ꯑꯩꯗꯤ ꯈꯤꯇꯪ ꯊꯦꯡꯅ ꯂꯥꯛꯀꯦ ꯇꯧꯕꯅꯦꯕ
ꯑꯩꯅ ꯍꯧꯖꯤꯛ ꯍꯥꯏ ꯑꯩꯅ ꯍꯧꯖꯤꯛ ꯍꯥꯏꯔꯤꯗꯨꯗꯤ ꯅꯪ ꯅꯪꯗꯣ ꯄꯨꯡ ꯃꯔꯤ ꯁ꯭ꯋꯥꯏꯗ ꯂꯥꯛꯑꯣ ꯑꯗꯨꯗꯨꯒ ꯃꯕꯥꯅꯤꯛꯇꯨꯗꯤ ꯑꯩꯅ ꯄꯨꯡ ꯑꯃ ꯃꯈꯥꯏ ꯁ꯭ꯋꯥꯏꯗꯒꯤ ꯀꯧꯔꯒꯦ ꯑꯗꯨꯗꯨꯒ ꯍꯥꯏꯗꯤ ꯃꯕꯥꯅꯤꯛꯇꯨꯗꯤ ꯑꯗꯨꯝ ꯃꯕꯥꯅꯤꯀꯤ ꯁꯥꯔꯤ ꯊꯨꯄ ꯈꯣꯠꯄꯗꯣ ꯃꯣꯏ ꯒꯤ ꯃꯅꯝ ꯃꯔꯏꯗꯣ ꯁꯥꯔꯤ ꯊꯣꯛꯄ ꯈꯣꯠꯄ ꯐꯖꯅ ꯍꯩ ꯍꯥꯏꯕꯅꯦꯕ ꯑꯗꯨꯗꯨꯅ ꯀꯦꯕꯗꯨꯗꯕꯨ ꯑꯩꯅ ꯐꯖꯅ ꯑꯗꯨꯝ ꯀꯦꯈ꯭ꯔꯗꯤ ꯃꯣꯏ ꯃꯁꯝ ꯁꯦꯝꯕ ꯈꯣꯠꯄꯗ ꯍꯥꯏꯗꯤ ꯃꯣꯏꯒꯤ ꯑꯥꯗ ꯑꯗꯨꯝ ꯃꯁꯝ ꯁꯦꯝꯅꯕ ꯈꯣꯠꯅꯕ ꯃꯣꯏ ꯃꯁꯥꯒꯤ ꯂꯩꯖꯕꯅꯤꯅ ꯃꯣꯏꯅ ꯑꯗꯨꯝ ꯁꯦꯝꯖꯈ꯭ꯔꯖꯅꯣꯕ ꯃꯁꯝ ꯁꯦꯝꯕ ꯈꯣꯠꯄꯗꯨꯗꯤ ꯑꯩꯗꯤ ꯄꯥꯛ ꯈꯨꯜꯂꯣꯏꯗꯦꯕ ꯑꯩꯗꯤ ꯍꯩꯁꯨ ꯍꯩꯕ ꯋꯥꯠꯂꯦꯕ ꯁꯝ ꯁꯦꯝꯕ ꯈꯣꯠꯄꯗꯨꯗꯤ ꯑꯗꯨꯗꯨꯅ ꯀꯦꯕꯒꯤꯗꯨꯗꯤ ꯈꯛ ꯃꯕꯥꯅꯤ ꯄꯨꯡ ꯑꯃ ꯃꯈꯥꯏꯗꯩ ꯉꯟꯅ ꯂꯥꯛꯑꯖꯅꯨ ꯍꯥꯏꯗꯤ ꯌꯧꯔ ꯌꯧꯔ ꯂꯥꯡꯕ ꯍꯥꯏꯗꯣ ꯑꯩꯈꯣꯏ ꯕꯕꯥꯁꯨ ꯃꯁꯥ ꯉꯝꯗꯕꯅꯤꯅ ꯅꯨꯡꯉꯥꯏꯔꯣꯏꯕ ꯑꯗꯨꯗꯨꯅ ꯑꯃ ꯍꯥꯟꯅ ꯀꯦꯕ ꯂꯣꯏꯔꯒ ꯑꯃꯃꯨꯛ ꯀꯧꯔꯒꯦ ꯑꯗꯨꯗꯣ ꯅꯪꯗꯤ ꯑꯗꯨꯝ ꯄꯨꯡ ꯃꯔꯤꯗ ꯂꯥꯛꯑꯣ ꯑꯗꯨꯗꯨꯅ ꯑꯩ ꯃꯕꯥꯅꯤꯛꯇ ꯍꯥꯏꯗꯤ ꯅꯪꯅ ꯑꯗꯨꯝ ꯍꯥꯏꯔꯨꯔꯅꯣ ꯌꯥꯔꯦ ꯅꯪꯅ ꯑꯩꯅ ꯑꯗꯨꯝ ꯃꯉꯣꯟꯗ ꯃꯕꯥꯅꯤꯛꯇ ꯄꯥꯎꯗꯣ ꯐꯥꯎꯈ꯭ꯔꯒꯦ ꯑꯗꯨꯗꯨꯒ ꯀꯩꯅꯣ ꯇꯧꯔꯁꯦꯕ ꯍꯥꯏꯗꯤ ꯅꯪꯁꯨ ꯑꯗꯨꯝ ꯀꯣꯟꯅ ꯏꯕꯥꯅꯤꯒꯤꯗꯤ ꯂꯣꯏꯁꯤꯟ ꯌꯥꯅꯤ ꯑꯗꯣ ꯀꯣ ꯅꯪꯒꯤꯗꯤ ꯁꯥꯔꯤ ꯃꯆꯨꯗꯣ ꯀꯔꯤ ꯃꯆꯨꯅꯣ ꯏꯕꯥꯅꯤ ꯍꯪꯅꯗ꯭ꯔꯤꯅꯦ꯫
ꯑꯩꯁꯦ ꯀꯩꯅꯣ ꯃꯆꯨ ꯑꯣꯏꯅ ꯑꯃꯨꯕ ꯑꯣꯏꯅ ꯇꯧꯒꯦ ꯇꯧꯅꯦ ꯑꯃꯨꯕ ꯍꯥꯏꯁꯦ ꯕ꯭ꯂꯥꯎꯁꯇꯨꯅ ꯑꯃꯨꯕ ꯑꯣꯏꯔꯒ ꯐꯅꯦꯛꯇꯨꯅ ꯀꯩꯅꯣ ꯊꯝꯕꯥꯜ ꯂꯩꯈꯣꯛ ꯄꯤꯡ ꯑꯋꯥꯥꯎꯕꯗꯣ ꯑꯌꯥꯛꯄ ꯅꯠꯇꯕ ꯑꯋꯥꯥꯎꯕꯗꯨꯗꯣ ꯑꯣꯏꯍꯜꯂꯒ ꯑꯗꯨꯗꯨꯒ ꯐꯤ ꯃ ꯃꯆꯨꯁꯤꯅ ꯑꯗꯨꯝ ꯀꯩ ꯃꯆꯨ ꯍꯥꯏꯅꯤ ꯗꯥꯏꯔꯦꯛ ꯌꯦꯂꯣꯁꯨ ꯅꯠꯇꯕꯤꯗ ꯑꯃ ꯉꯥ ꯉꯥ ꯊꯣꯡꯕ ꯃꯆꯨ ꯍꯥꯏꯇꯥꯔꯦ ꯉꯥ ꯊꯣꯡꯕ ꯃꯆꯨꯗ ꯑꯗꯨꯃꯥꯏꯅ ꯀꯩꯅꯣ ꯇꯧꯁꯦꯔꯥꯅ ꯈꯟꯕ ꯃꯆꯨꯁꯦ ꯍꯥꯏꯗꯤ ꯀꯩꯅꯣ ꯃꯐꯝꯗ ꯂꯥꯏꯠ ꯃꯌꯥꯝ ꯊꯥꯜꯂꯛꯀꯗꯣꯏꯅꯤꯅ ꯊꯥꯕꯜ ꯃꯐꯝꯁꯤꯗꯗꯤ ꯑꯗꯨꯝ ꯉꯥꯟꯊꯣꯔꯛꯀꯅꯤꯗꯅ ꯑꯗꯨꯃꯥꯏꯅ ꯉꯥꯟꯊꯣꯔꯛꯄ ꯀꯥꯟꯗ ꯍꯥꯏꯗꯤ ꯀꯝꯄ꯭ꯂꯦꯛꯁꯟ ꯀꯩꯀꯥꯁꯨ ꯊꯣꯛꯏꯗꯅ ꯑꯗꯨꯃꯥꯏꯅ ꯇꯧꯔꯒꯗꯤ ꯑꯗꯣ ꯅꯪ ꯀꯔꯤ ꯃꯆꯨ ꯁꯦꯠꯂꯛꯇꯣꯏꯅꯣ ꯃꯣꯏꯕꯥꯅꯤꯁꯨ ꯑꯩꯉꯣꯟꯗ ꯀꯩꯝ ꯍꯥꯏꯔꯛꯇꯦꯕ ꯁꯦꯠꯂꯛꯇꯧꯕ ꯃꯆꯨꯗꯣ꯫ ꯑꯗꯣ ꯍꯥꯏꯅꯗ꯭ꯔꯒꯗꯤ ꯂꯣꯏꯅ ꯑꯃꯨꯛ ꯆꯞ ꯆꯞ ꯃꯥꯟꯅꯕꯗꯨꯗꯤ ꯑꯃꯨꯛ ꯀꯩꯅꯣ ꯇꯧꯔꯅꯤꯗꯅ ꯃꯤ ꯃꯃꯥꯡꯗꯁꯨ ꯐꯖꯗꯦꯗꯅ ꯑꯗꯣ ꯅꯪ ꯀꯩ ꯃꯆꯨ ꯁꯦꯠꯂꯛꯇꯣꯏꯅꯣ?
ꯑꯩꯗꯤꯅꯦ ꯑꯉꯥꯡꯕ ꯁꯦꯠꯁꯤꯔꯅ ꯈꯟꯕꯅꯦꯕ ꯑꯗꯣ ꯃꯕꯥꯅꯤꯀꯤꯕꯨꯗꯤ ꯑꯃꯗꯨꯗꯤ ꯄꯤꯡ ꯁꯦꯠꯅꯤꯅ ꯍꯥꯏ ꯑꯃꯗꯨꯕꯨꯗꯤ ꯍꯤꯒꯣꯛ ꯃꯆꯨ ꯁꯦꯠꯅꯤꯅ ꯍꯥꯏꯕꯅꯦ ꯑꯗꯨꯒꯤꯕꯨꯗꯤ ꯑꯩꯉꯣꯟꯗ ꯉꯁꯥꯏ ꯍꯥꯏꯗꯤ ꯑꯩꯅ ꯀꯦꯕꯤꯗꯣꯏꯅꯤꯅ ꯉꯁꯥꯏ ꯑꯩꯉꯣꯟꯗ ꯃꯣꯏꯅ ꯍꯪꯉꯛꯑꯝꯕꯅꯦꯕ ꯐꯣꯟ ꯃꯣꯏꯅ ꯉꯁꯥꯏ ꯉꯁꯥꯏ ꯑꯩꯉꯣꯟꯗ ꯄꯥꯎ ꯐꯥꯎꯔꯛꯄꯗꯨꯗ ꯑꯩꯉꯣꯟꯗ ꯍꯥꯏꯔꯛꯄꯗꯨꯗ ꯑꯩꯅ ꯃꯆꯨꯗꯣ ꯍꯪꯕꯗꯒꯤ ꯍꯥꯏꯔꯛꯄꯅꯦꯕ ꯑꯗꯣ ꯑꯩꯁꯦ ꯁꯔꯤꯖꯦ ꯑꯉꯥꯡꯕ ꯁꯦꯠꯁꯤꯔꯥꯅ ꯈꯜꯂꯦ ꯑꯗꯩꯗꯤ ꯑꯩꯒꯤ ꯕ꯭ꯂꯥꯎꯁꯇꯨꯕꯨ ꯑꯉꯥꯡꯕꯗꯨꯗ ꯑꯉꯧꯕꯅ ꯄꯛꯀꯗ꯭ꯔꯥ ꯅꯠꯇ꯭ꯔꯒ ꯑꯃꯨꯕꯅ ꯄꯛꯇꯣꯏꯖꯥꯠꯂꯥ?
ꯀꯩꯅꯣ ꯃꯆꯨ ꯑꯣꯏꯅ ꯁꯦꯠꯂꯣ ꯑꯉꯥꯡꯕꯗꯣ ꯑꯣꯏꯅ ꯑꯗꯨꯝ ꯁꯦꯠꯂꯣ ꯌꯥꯅꯤ ꯑꯗꯣ ꯅꯪ ꯃꯣꯏꯕꯥꯅꯤꯗꯁꯨ ꯍꯥꯏꯐꯦꯠ ꯍꯪꯉꯒ ꯑꯩꯉꯣꯟꯗ ꯍꯥꯏꯔꯛꯑꯣꯅꯦ ꯀꯩ ꯃꯆꯨ ꯁꯦꯠꯇꯣꯏꯅꯣ ꯍꯥꯏꯗꯣ꯫
ꯍꯣꯏ- ꯍꯣꯏ ꯑꯗꯨꯕꯨꯗꯤ ꯑꯩꯁꯨ ꯃꯕꯥꯅꯤꯇ ꯍꯪꯉꯛꯑꯒꯦ ꯃꯕꯥꯅꯤꯛꯗꯣ ꯍꯥꯏꯗꯤ ꯑꯩꯉꯣꯟꯗ ꯉꯁꯥꯏ ꯍꯥꯏꯕꯦꯠꯄꯨꯗꯤ ꯍꯥꯏꯔꯝꯕꯅꯦ ꯑꯗꯣ ꯃꯕꯥꯅꯤꯛꯇꯣ ꯍꯥꯏꯗꯤ ꯕꯣꯔꯥ ꯀꯩꯅꯣ ꯇꯥꯗ꯭ꯔꯤꯕ ꯎꯝ ꯗꯥꯏꯔꯦꯛ ꯇꯥꯗ꯭ꯔꯤꯕ ꯑꯗꯨꯗꯨꯅꯅꯦ ꯑꯩ ꯍꯣꯔꯦꯟ ꯑꯃꯨꯛ ꯑꯩꯁꯦ ꯆꯥꯛ ꯇꯣꯛꯑꯀꯥꯟꯗ ꯑꯣꯏꯅ ꯁꯦ ꯃꯉꯣꯟ ꯃꯣꯏꯕꯥꯅꯤꯛꯇ ꯄꯥꯎ ꯐꯥꯎꯔꯒꯦ ꯑꯗꯨꯗꯤ ꯍꯥꯏꯗꯤ ꯍꯧꯖꯤꯛ ꯑꯃꯨꯛ ꯐꯥꯎꯖꯟꯕ ꯍꯥꯏꯕꯗꯣ ꯅꯨꯡꯉꯥꯏꯗꯧ ꯃꯥꯟꯗ꯭ꯔꯦꯕ ꯑꯩꯁꯦ ꯍꯧꯖꯤꯛꯁꯦ ꯆꯥꯛꯁꯦ ꯆꯥꯗꯣꯏ ꯇꯧꯔꯦꯕ ꯑꯗꯨꯗꯨꯅ ꯑꯩ ꯃꯣꯕꯥꯅꯤꯛꯇ ꯍꯥꯟꯅ ꯄꯥꯎꯁꯦ ꯐꯥꯎꯔꯒꯦ ꯑꯗꯨꯗꯨꯒ ꯑꯩ ꯆꯥꯛ ꯑꯗꯨꯝ ꯃꯕꯥꯅꯤꯛꯇ ꯐꯥꯎꯕ ꯂꯣꯏꯕꯒ ꯑꯩ ꯅꯉꯣꯟꯗ ꯑꯗꯨꯝ ꯍꯥꯏꯔꯛꯑꯒꯦ ꯑꯗꯨꯗꯤ ꯑꯩꯁꯦ ꯆꯥꯛ ꯆꯥꯔꯨꯈꯤꯒꯦ ꯊꯝꯃꯒꯦ꯫
ꯊꯝꯃꯣ ꯊꯝꯃꯣ